ꯍꯜꯂꯣ ꯇꯥꯕ꯭ꯔꯣ ꯏꯃꯅꯕꯤ ꯍꯥꯎ
ꯅꯪꯕꯨ ꯅꯨꯡꯉꯥꯏꯔꯤꯕ꯭ꯔꯣ
ꯎꯝ ꯑꯩ ꯅꯨꯡꯉꯥꯏꯔꯤꯌꯦ ꯅꯪꯗꯤ ꯀꯃꯥꯏꯅ ꯇꯧꯔꯤꯒꯦ
ꯑꯁ ꯑꯗꯨꯝ ꯅꯨꯡꯉꯥꯏꯅ ꯂꯩꯔꯤ ꯏꯁꯣꯔꯅ ꯅꯨꯡꯉꯥꯏꯅ ꯂꯩꯔꯨꯔꯣꯆꯣꯅ ꯁꯦꯝꯃꯛꯄꯅꯤꯅ ꯋꯥꯅ ꯍꯤꯡꯕ ꯌꯥꯗꯦ
ꯑꯗꯨꯅ ꯑꯗꯨꯝ ꯅꯨꯡꯉꯥꯏꯅ ꯍꯤꯡꯒꯗꯧꯕ
ꯋꯥꯅ ꯍꯤꯡꯕ ꯌꯥꯗꯦ ꯑꯩꯈꯣꯏ ꯍꯣꯏ ꯍꯌꯦꯡ ꯑꯃꯨꯛ
ꯃꯥꯅꯦ ꯏꯔꯣꯔꯅ ꯅꯨꯡꯉꯥꯏꯅ ꯍꯤꯡꯉꯨꯔꯣꯅ ꯇꯃꯛꯄ ꯄꯨꯟꯁꯤꯅꯤ ꯀꯩꯗꯧꯕꯒꯤ ꯋꯥꯅ ꯍꯤꯡꯗꯣꯏꯅꯣ
ꯎꯝ ꯆꯨꯝꯃꯦ
ꯌꯨꯝꯒꯤ ꯐꯤꯕꯝꯗꯤ ꯀꯃꯥꯏ ꯀꯃꯥꯏ ꯇꯧꯅꯍꯧꯔꯤ ꯏꯃꯥ ꯍꯣꯏ ꯕꯕꯥ ꯍꯣꯏ
ꯃꯃꯥ ꯕꯕꯥ ꯍꯣꯏ ꯑꯗꯨꯝ ꯂꯩꯍꯧꯔꯦ ꯅꯣꯏꯒꯤꯗꯤ ꯀꯃꯥꯏꯅ ꯇꯧꯍꯧꯔꯤꯒꯦ ꯑꯅꯥꯌꯦꯛ ꯌꯥꯎꯗꯕ꯭ꯔꯥ
ꯑꯅꯥ ꯑꯌꯦꯛ ꯌꯥꯎꯗꯕ ꯍꯥꯏꯁꯦ ꯑꯗꯨꯝ ꯌꯥꯎꯔꯤꯔꯤꯕꯣꯠꯅꯤꯅ ꯏꯃꯥꯗꯤ ꯃꯁꯥꯗꯣ ꯑꯗꯨꯝ ꯁꯣꯟꯕꯅꯤꯅ ꯑꯗꯨꯝ ꯉꯥꯜꯇ ꯉꯥꯂꯩꯇ ꯑꯗꯨꯝ ꯅꯂꯦ
ꯑꯩꯈꯣꯏꯒꯤꯗꯨꯅꯦ ꯑꯩꯈꯣꯏ ꯃꯥꯗꯣ ꯉꯁꯥ ꯁꯣꯟꯕꯅꯤꯅꯅꯤ ꯉꯥꯏꯍꯥꯛ ꯂꯩꯇ ꯉꯍꯥꯛ ꯂꯩꯇ ꯑꯗꯨꯝ ꯃꯥꯗꯣ ꯎꯝ ꯑꯗꯨꯝ ꯈꯪꯗꯦ ꯍꯤꯗꯥꯛ ꯆꯥꯔꯒ ꯂꯩꯔꯦ ꯑꯗꯨꯝ ꯃꯥꯕꯗꯣ ꯑꯗꯨꯝ ꯍꯧꯋꯦ
ꯍꯣꯏ ꯍꯣꯏ ꯏꯃꯥ ꯅꯥꯕꯁꯦ ꯌꯥꯝ ꯋꯥꯏꯑꯦ ꯍꯥꯏꯗꯤ ꯑꯃꯔꯣꯝꯗ ꯑꯃꯨꯛ ꯏꯄꯥ ꯅꯥꯝꯕꯁꯤꯅ ꯏꯄꯥꯒꯤꯗꯤ ꯁꯦꯕꯥ ꯇꯧꯕꯤꯅꯕ ꯏꯃꯥꯗꯨ ꯂꯩꯌꯦꯕ
ꯎꯝ
ꯏꯃꯥ ꯅꯥꯕꯁꯤꯗꯤ ꯁꯦꯕꯥ ꯇꯧꯕꯤꯅꯕ ꯂꯩꯇꯕꯅꯤꯅ ꯋꯥꯈꯜꯁꯨ ꯋꯥꯏ ꯍꯛꯆꯥꯡꯁꯨ ꯋꯥꯏ ꯂꯣꯏꯅ ꯋꯥꯏ ꯀꯃꯥꯏꯅ ꯂꯩꯔꯝꯅꯤ ꯀꯩꯗꯧꯔꯝꯅꯤ ꯈꯟꯕꯗꯀꯣ ꯑꯗꯨꯅ ꯑꯁ ꯏꯃꯥ ꯅꯥꯕꯒꯤ ꯈꯨꯋꯥꯁꯤꯗꯤ
ꯑꯗꯨꯅꯦ ꯑꯩꯖꯨꯅꯦ ꯏꯃꯥ ꯅꯥꯈ꯭ꯔꯗꯤꯀꯣ ꯌꯨꯝꯒꯤ ꯊꯕꯛ ꯇꯧꯕꯤꯅꯕ ꯃꯤ ꯑꯃꯠꯇ ꯂꯩꯇꯦ ꯍꯥꯏꯗꯤ ꯑꯩꯈꯣꯏꯒꯤ ꯁꯃꯥꯖꯁꯤꯗꯤ ꯅꯨꯄꯤꯅ ꯑꯣꯏꯅ ꯂꯣꯏꯅ ꯏꯃꯨꯡꯁꯦ ꯄꯨꯕꯩ ꯇꯥꯏꯞꯇ ꯇꯧꯗ꯭ꯔꯅꯦ
ꯑꯗꯨꯅꯦ ꯅꯨꯄꯤ ꯌꯥꯎꯗ꯭ꯔꯗꯤ ꯑꯁ ꯏꯃꯨꯡꯗꯣ ꯈꯨꯠ ꯇꯦꯛꯄꯒ ꯆꯞ ꯃꯥꯟꯅꯩ ꯏꯃꯥꯅ ꯀꯨꯜꯂꯒ ꯂꯩꯈꯤꯕꯗ ꯑꯩꯈꯣꯏꯁꯨ ꯑꯗꯨꯝ ꯂꯩꯊꯣꯛꯑꯦꯗꯅ ꯁꯤꯗ
ꯃꯥꯅꯦ
ꯑꯗꯨꯅ ꯏꯃꯥ ꯂꯩꯇꯕꯗ ꯏꯃꯥ ꯂꯩꯇꯕ ꯏꯃꯥ ꯅꯥꯔꯒ ꯇꯥꯈꯤꯕꯗ ꯊꯕꯛ ꯄꯨꯝꯅꯃꯛ ꯄꯨꯡꯍꯥꯡ
ꯄꯨꯡꯍꯥꯡ
ꯅꯨꯄꯥꯁꯤꯡꯗꯤ ꯅꯨꯄꯥꯅꯤꯗꯣ ꯃꯣꯏꯗꯤ ꯑꯗꯨꯝ ꯑꯆꯧ ꯑꯆꯥ ꯈꯔ ꯁꯨꯕ ꯈꯛꯇꯅꯤ ꯃꯒꯨꯞ ꯃꯇꯥꯗꯨꯗꯤ ꯌꯦꯡꯖꯟꯕꯤꯄꯣꯟꯗꯦ
ꯑꯗꯨꯅꯦ ꯅꯨꯄꯥꯁꯤꯡꯗꯨ ꯃꯣꯏꯅ ꯃꯄꯥꯟ ꯊꯣꯛꯑꯒ ꯊꯕꯛ ꯁꯨꯏ ꯍꯥꯏꯕ ꯋꯥꯅꯤ ꯏꯃꯨꯡꯒꯤ ꯊꯕꯛ ꯀꯩꯁꯦ ꯏꯃꯥꯅ ꯂꯣꯏ ꯍꯣꯠꯅꯔꯦ ꯑꯗꯨꯗꯒꯤ ꯈꯔ ꯑꯃꯗꯤ ꯅꯨꯄꯤ ꯏꯃꯨꯡꯒꯤ ꯊꯕꯛꯁꯨ ꯍꯣꯠꯅꯔꯤꯕ ꯃꯄꯥꯟ ꯊꯣꯛꯑꯒ ꯊꯕꯛ ꯁꯨꯔꯤꯕ ꯃꯆꯥꯗꯨ ꯊꯥꯛꯏꯕ ꯀꯌꯥꯃꯨꯛ ꯌꯥꯝꯅ ꯋꯥꯔꯝꯒꯅꯤ ꯃꯣꯏꯒꯤ ꯊꯧꯅꯥꯗꯨ ꯌꯦꯡꯉꯨ ꯉꯝꯗ꯭ꯔꯅ ꯃꯩꯇꯩ ꯅꯨꯄꯤ ꯍꯥꯏꯁꯦ ꯑꯗꯨꯅꯤ
ꯍꯣꯏ
ꯑꯩꯈꯣꯏ ꯊꯥꯏꯅꯒ ꯇꯝꯃꯛꯈꯤꯕꯗꯣ ꯁꯤꯅꯥꯝ ꯀ꯭ꯔꯤꯁꯅ ꯃꯣꯍꯟꯅ ꯅꯛ ꯏꯕ ꯃꯩꯇꯩ ꯅꯨꯄꯤꯗꯣ ꯃꯥꯒꯤ ꯃꯥꯅ ꯑꯃ ꯍꯥꯏꯔꯛꯄꯗꯣ ꯑ
ꯂꯥꯏꯔꯤꯛꯛꯇꯛꯏꯕ ꯋꯥꯗꯤ ꯁꯣꯏꯗ꯭ꯔꯕ ꯋꯥꯅꯦ ꯑꯗꯨꯅꯕꯨ ꯂꯥꯏꯔꯤꯛ ꯇꯝꯃꯨ ꯍꯥꯏꯗꯣ
ꯃꯥꯅꯦ ꯇꯨꯝꯅꯦ ꯑꯗꯨ ꯑꯗꯨꯒꯤ ꯋꯥꯔꯤꯗꯣ ꯇꯥꯕ ꯀꯥꯟꯗ ꯃꯤꯠ ꯇꯄꯤ ꯇꯥꯈꯤꯕ ꯈꯪꯍꯧꯗ ꯌꯥꯝ ꯅꯨꯡꯁꯤꯗ꯭ꯔꯥ
ꯑꯩꯈꯣꯏ ꯅꯣꯡꯃꯗ ꯈꯟꯖꯤꯜꯂꯤꯒꯦꯕ
ꯃꯥꯅꯤ ꯄꯔꯤꯈ꯭ꯌꯥꯗꯒ ꯑꯗꯨꯒꯤ ꯃꯇꯥꯡꯗꯒ ꯍꯪꯉꯛꯑꯗꯤ ꯀꯩꯅꯣ ꯏꯔꯤꯈꯩ ꯂꯣꯏꯅ ꯈꯣꯦ
ꯂꯣꯏꯅ ꯑꯩꯄꯣꯠꯇꯦ ꯑꯩꯗꯤ ꯄꯔꯤꯈꯥꯗ ꯑꯗꯨꯝ ꯄꯤꯁꯦ ꯇꯥꯔꯛꯄꯅꯦ ꯌꯦꯡꯉꯦꯅ
ꯍꯥ ꯅꯪ ꯑꯦꯛꯖꯥꯝ ꯏꯕꯤꯗ ꯄꯤ ꯀꯞꯄꯦ
ꯑꯥ ꯏ ꯇꯥꯔꯦ ꯌꯥꯗꯦ ꯀꯞꯄꯦ ꯑꯩ ꯏꯁꯥꯅ ꯏꯔꯤꯕ ꯄꯥꯎꯈꯨꯝꯗꯣ ꯑꯗꯨꯗ ꯑꯗꯨꯝ ꯆꯥꯁꯤꯟꯅꯦ ꯑꯩꯗꯤ
ꯅꯨꯡꯁꯤꯗ꯭ꯔꯣ ꯌꯥꯝꯅ ꯏꯕ ꯃꯇꯝꯗ ꯑꯩꯈꯣꯏꯒꯤ ꯂꯩꯍꯧꯕ ꯏꯃꯥꯁꯤꯡꯁꯦ ꯅꯤꯡꯁꯤꯡꯉ ꯇ꯭ꯔꯣ ꯍꯥꯏꯗꯤ ꯏꯃꯥꯁꯤꯡꯁꯤꯅ ꯑꯩꯈꯣꯏꯁꯦ ꯄꯣꯛꯄꯤꯕ ꯃꯇꯝꯗꯁꯨ ꯌꯥꯝ ꯋꯥꯅ ꯊꯣꯛꯣꯛꯄꯤꯔꯛꯑꯦ ꯑꯗꯨꯗꯨꯒ ꯁꯦꯝꯅꯕ ꯑꯩꯈꯣꯏꯁꯦ ꯃꯤ ꯑꯣꯏꯅꯕ ꯍꯣꯠꯅꯕꯗ ꯃꯆꯥꯁꯦ ꯃꯆꯥ ꯅꯤꯉꯣꯜꯅꯤ ꯐꯤꯕꯥꯅꯤ ꯈꯟꯗꯕꯒ ꯃꯈꯩ ꯏꯆꯥꯁꯤ ꯇꯕꯨ ꯃꯤ ꯑꯣꯏꯔꯗꯤꯅ ꯀꯣꯏ ꯆꯦꯟ ꯆꯦꯟ ꯈꯥꯎ ꯋꯥ ꯀꯣꯏ ꯆꯦꯟ ꯆꯦꯟꯅ ꯍꯣꯠꯅꯕꯤꯔꯤꯁꯦ
ꯃꯥꯅꯦ ꯑꯇꯣꯞꯄ ꯂꯝꯗꯗꯤ ꯍꯣꯏ ꯃꯆꯥꯁꯤꯡꯁꯦ ꯅꯨꯡꯁꯤ ꯍꯣꯏ ꯀꯟꯅ ꯍꯣꯠꯅꯔꯒ ꯇꯧꯍꯟꯕ ꯈꯣꯠꯄ ꯌꯥꯎꯋꯦ ꯑꯗꯣ ꯌꯦꯡꯕꯅꯦ ꯑꯩꯈꯣꯏꯅꯒ ꯁꯨꯝ ꯎꯕ ꯃꯇꯝꯗ ꯍꯧꯖꯤꯛ ꯍꯧꯖꯤꯛ ꯊꯣꯛꯏꯕ ꯁꯃꯥꯖꯇ ꯊꯣꯛꯏꯕ ꯑꯇꯣꯞꯄ ꯂꯝꯒꯤ ꯁꯦ ꯑꯩꯈꯣꯏꯅ ꯊꯦꯡꯅꯕ ꯀꯥꯟꯗ ꯑꯉꯥꯡ ꯃꯆꯥ ꯃꯆꯥ ꯃꯌꯥꯝ ꯈ꯭ꯌꯥꯅꯤꯕ ꯈꯣꯠꯄ ꯆꯠꯍꯜꯂꯦ ꯑꯗꯣ ꯑꯩꯈꯣꯏ ꯃꯅꯤꯄꯨꯔꯤꯒꯤꯗꯤ ꯃꯅꯤꯄꯨꯔꯗ ꯂꯩꯕ ꯑꯉꯥꯡꯁꯤꯡꯁꯦ ꯑꯃꯠꯇ ꯑꯗꯨꯃꯥꯏꯅ ꯕꯤꯈ꯭ꯌꯥꯅꯤꯕ ꯆꯠꯄ ꯑꯃꯠꯇ ꯊꯦꯡꯅꯗꯦ ꯌꯦꯡꯉꯣ ꯅꯨꯡꯁꯤꯔꯕ ꯃꯆꯥꯁꯤꯡꯗꯨ ꯉꯝꯅꯕꯅ ꯀꯟꯅ ꯃꯥꯗꯣ ꯅꯣꯟꯖꯔ ꯊꯕꯛꯇꯣ ꯋꯥꯅ ꯁꯨꯔꯒ ꯂꯣꯏꯅ ꯂꯥꯏꯔꯤꯛ ꯇꯝꯍꯜꯂꯤꯅꯦꯕ ꯅꯨꯄꯤ ꯈꯪꯗꯦ ꯅꯨꯄꯥ ꯈꯪꯗꯦ ꯑꯗꯨꯃꯥꯏꯅ ꯌꯥꯝꯅ ꯅꯨꯡꯁꯤꯌꯦ ꯃꯣꯏ ꯊꯧꯅꯥꯁꯦ
ꯃꯥꯅꯦ ꯃꯣꯏꯅ ꯃꯤ ꯑꯣꯏꯅꯕ ꯁꯦꯝꯃꯩꯅꯦ ꯑꯩꯈꯣꯏꯒꯁꯦ ꯀꯩꯁꯨ ꯅꯨꯡꯉꯥꯏꯐꯕ ꯏꯃꯨꯡꯛ ꯅꯠꯇꯦ ꯏꯃꯥ ꯏꯄꯥꯅ ꯋꯥꯅ ꯋꯥꯅ ꯁꯦꯝꯃꯒ ꯃꯍꯩ ꯃꯨꯠꯆꯨꯅ ꯊꯥꯔꯛꯏꯅꯤ ꯁꯤꯗꯩꯁꯤꯗ ꯑꯩꯈꯣꯏꯅ ꯌꯦꯡꯉꯣꯏꯅꯦ ꯂꯥꯏꯔꯤꯛ ꯁꯤꯕꯨ ꯑꯦꯦ ꯐꯥꯛꯇꯣꯗꯤ ꯄꯪ ꯎꯏꯗꯦ ꯎꯏ
ꯑꯗꯨꯅꯦ ꯑꯗꯨꯒꯤ ꯈꯜꯂꯨꯔꯒꯗꯤ ꯌꯥꯝ ꯅꯨꯡꯉꯥꯏꯇꯕ
ꯍꯣꯏ ꯄꯦꯟ ꯆꯠꯑꯕꯅ ꯂꯣꯏꯔꯅꯤ ꯃꯣꯏꯅ ꯎꯔꯗꯤ ꯏꯆꯥꯁꯤꯡꯁꯦ ꯑꯩꯈꯣꯏꯅ ꯂꯥꯏꯔꯤꯛ ꯇꯝꯝꯕꯁꯨ ꯊꯥꯔꯤꯗꯣ ꯁꯤ ꯑꯣꯏꯔꯦꯀꯣꯅ
ꯃꯥꯅꯦ ꯑꯗꯨꯅ ꯇ ꯇ ꯂꯩꯗ
ꯑꯗꯨꯅꯦ ꯀꯞꯄꯨ ꯀꯞꯅꯤꯡꯉꯤꯗ ꯄꯨꯟꯁꯤꯁꯦ ꯈꯟꯕꯨ ꯈꯟꯍꯜꯂꯨꯔꯗꯤ ꯏꯃꯥ ꯏꯄꯥꯒꯤ ꯃꯤꯅꯨꯡꯁꯤꯁꯤꯅ ꯌꯣꯝꯃꯒ ꯍꯤꯡꯉꯤꯅꯤꯀꯣ ꯑꯩꯈꯣꯏꯁꯦ ꯏꯃꯥ ꯏꯄꯥꯁꯤꯅ ꯍꯦꯛ ꯊꯥꯗꯣꯡꯕ ꯃꯇꯝꯗ ꯉꯥꯎꯗꯣꯏꯅꯦ
ꯉꯥꯎꯗꯣꯏꯅꯦ ꯑꯗꯨꯅꯦ ꯑꯗꯨꯗꯒꯤ ꯏꯃꯥ ꯏꯄꯥꯁꯤꯡꯁꯤꯁꯨ ꯑꯗꯨꯝ ꯍꯧꯖꯤꯛ ꯂꯩꯔꯤꯕꯁꯤꯗ ꯂꯩꯌꯣ ꯍꯥꯏꯕ ꯌꯥꯗꯦ ꯃꯇꯝꯁꯦ ꯁꯨꯝ ꯍꯧꯈꯤꯕꯅ ꯃꯣꯏ ꯁꯨꯝ ꯍꯟꯨꯁꯜꯂꯦ ꯑꯗꯨꯗꯒꯤ ꯑꯩꯈꯣꯏꯅ ꯏꯍꯩ ꯇꯝꯃꯤꯅꯤꯅ ꯏꯍꯩ ꯑꯗꯨꯝ ꯇꯝꯃꯒ ꯂꯩꯔꯦ ꯑꯗꯒꯤ ꯊꯕꯛ ꯍꯥꯏꯔꯦ ꯏꯍꯁꯦ ꯍꯦꯛ ꯇꯝ ꯂꯣꯏꯔꯒ ꯊꯕꯛꯁꯦ ꯐꯪꯅꯤ ꯍꯥꯏꯕꯁꯨ ꯂꯩꯇꯦ ꯑꯗꯨꯗꯒꯤ ꯑꯃꯨꯛ ꯀꯩ ꯇꯧꯗꯣꯏꯅꯣ ꯈꯪꯗꯗꯅ ꯃꯊꯥ ꯁꯥꯗꯅꯀꯣ ꯂꯥꯏꯔꯤꯛꯁꯨ ꯃꯌꯥꯝ ꯇꯝꯁꯤꯜꯂꯨꯔꯒ ꯑ ꯌꯨꯝꯗ ꯑꯃꯨꯛ ꯂꯩꯔꯨꯗꯣꯏꯅꯦꯕ ꯏꯃꯥ ꯏꯄꯥ ꯏ ꯁꯦꯕꯥꯁꯤꯦ ꯇꯧꯔꯒ ꯄꯩꯁꯥ ꯈꯔ ꯇꯥꯜꯂꯒ ꯃꯣꯏꯁ ꯅꯨꯡꯉꯥꯏꯅꯅꯤ ꯊꯝꯒꯦꯅ ꯈꯟꯖꯕꯁꯦ ꯑꯗꯨꯁꯨ ꯑꯃꯨ ꯌꯥꯔꯣꯏꯗꯣꯏꯅꯦꯕ ꯌꯥꯝ ꯋꯥꯅꯅꯤ ꯑꯩꯈꯣꯏ ꯍꯤꯟꯗꯨꯣꯏꯁꯦ ꯁꯦꯟꯖꯥ ꯊꯨꯝꯖꯥ ꯇꯧꯋꯤ ꯊꯕꯛ ꯇꯧꯕꯗ ꯑꯃꯨꯛ ꯁꯦꯟꯖꯥ ꯊꯨꯝꯖꯥ ꯇꯧꯕꯒꯤ ꯑꯗꯨꯗꯒꯤ ꯑꯩꯈꯣꯏꯗꯤ ꯂꯥꯏꯔꯕ ꯏꯃꯨꯡꯗꯁꯨ ꯑꯣꯏꯔꯨꯅꯤꯅ ꯁꯦꯟꯖꯥ ꯊꯨꯝꯖꯥꯗ ꯄꯤꯕ ꯉꯝꯃꯔꯣꯏ ꯏꯍꯩꯁꯨ ꯑꯗꯨꯝ ꯃꯌꯥꯏ ꯊꯥꯛꯇꯨꯗ ꯂꯩꯕ ꯃꯤꯑꯣꯏ ꯑꯣꯏ ꯀꯩꯅ ꯑꯣꯏ ꯇꯧꯕꯅꯤꯅ
ꯑꯗꯨꯅꯦ ꯑꯥ ꯂꯝ ꯌꯧꯅ ꯍꯩꯍꯧꯕꯁꯨ ꯅꯠꯇꯕ ꯃꯌꯥꯏ ꯑꯣꯏꯏ ꯀꯩ ꯑꯣꯏꯣꯏ ꯂꯩꯕꯅꯤꯅ ꯄꯨꯟꯁꯤꯁꯦ ꯑꯗꯝ ꯊꯕꯛ ꯇꯧꯒꯦꯁꯨ ꯐꯪꯗ ꯇꯧꯔꯣꯏꯁꯨ ꯀꯗꯥꯏ ꯀꯃꯥꯏꯅ ꯇꯧꯔꯒ ꯍꯤꯡꯉꯛ ꯀꯛꯀꯗꯣꯏꯅꯣ ꯍꯦꯛ ꯈꯟꯕꯗꯅꯦ ꯑꯍꯤꯡꯕꯁꯦ ꯇꯨꯝꯕ ꯌꯥꯗꯦ ꯋꯥꯈꯟꯁꯦ ꯀꯣꯗ ꯌꯨꯝꯗ ꯂꯩꯍꯧꯕ ꯏꯃꯥ ꯏꯄꯥꯒꯤ ꯍꯦꯛ ꯈꯟꯕꯅꯤꯅ ꯇꯧꯐꯝ ꯆꯥꯐꯝ ꯑꯃ ꯈꯪꯗꯦ
ꯑꯗꯨꯅꯦ ꯈꯟꯗ ꯈꯟꯖꯤꯜꯂꯨꯔꯗꯤ ꯌꯥꯝ ꯋꯥꯏꯗ ꯑꯩꯈꯣꯏ ꯃꯁꯦꯜ ꯗꯒ
ꯋꯥꯏꯅ ꯀꯩꯗꯧꯅꯤ ꯑꯩꯈꯣꯏꯒꯤ ꯍꯣꯠꯅꯕꯤꯔꯛꯄꯁꯤꯡꯁꯦ ꯀꯥꯡꯊꯣꯛ ꯌꯥꯗꯕꯅꯤꯅ ꯃꯣꯏꯒꯤꯗꯃꯛꯇ ꯈꯜꯂꯒ ꯍꯣꯠꯅ ꯇꯥꯅꯤ ꯑꯋꯥꯕ ꯃꯌꯥꯝꯁꯦ
ꯀꯟꯅ ꯇꯥꯕꯅꯤ ꯑꯩꯈꯣꯏꯅ ꯉꯝꯃꯤꯕ ꯃꯈꯩꯗꯤ ꯍꯣꯠꯅ ꯇꯥꯝꯃꯦ ꯅꯣꯡꯗꯝꯗꯅ ꯀꯩ ꯇꯝꯝꯅꯤꯡꯅꯣ ꯑꯗꯨꯗꯤ ꯈꯪꯗ꯭ꯔꯦ
ꯃꯣꯏꯅ ꯉꯝꯃꯤꯔꯦ ꯑꯩꯈꯣꯏꯒꯤ ꯍꯣꯠꯅꯔꯝꯃꯤꯅ ꯑꯩꯈꯣꯏꯁꯨ ꯑꯩꯈꯣꯏꯅ ꯉꯝꯃꯤꯈꯩ ꯃꯣꯏꯒꯤꯗꯃꯛꯇ ꯍꯣꯠꯅꯕ ꯇꯥꯕꯅꯤ ꯏꯃꯥ ꯏꯄꯥꯒꯤꯗ ꯃꯒ ꯛꯇ ꯍꯤꯡꯕꯅꯤ ꯏꯃꯥ ꯏꯄꯥꯅ ꯁꯦꯝꯕꯤꯔꯛꯄꯅꯤ ꯁꯥꯕꯤꯔꯛꯄꯅꯤ ꯄꯣꯛꯄꯤꯔꯛꯄꯅꯤ ꯂꯅꯥꯏꯛ ꯇꯝꯍꯜꯂꯛꯄꯅꯤ ꯀꯞꯄꯨ ꯀꯞꯅꯤ ꯀꯩꯅꯣꯝꯃ ꯋꯥꯠꯂꯦ ꯍꯥꯏꯕꯗ ꯀꯩꯅꯣꯝꯃ ꯋꯥꯠꯂꯦ ꯂ ꯍꯥꯏꯕꯗ ꯉꯝꯅ ꯊꯤꯜꯂꯛꯑꯝꯃꯤꯁꯦ
ꯑꯗꯨꯅꯦ ꯍꯥꯏꯁꯦ ꯃꯣꯏ ꯆꯥꯕ ꯃꯣꯏ ꯆꯥꯗꯅ
ꯈꯠꯅꯕ ꯄꯤꯔꯛꯄ ꯀꯩꯅꯣꯝꯃ ꯋꯥꯠꯂꯦ ꯍꯥꯏꯕꯗ ꯉꯝꯅꯕ ꯉꯝꯅꯕ ꯉꯝꯗ ꯑꯗꯨꯒ ꯃꯤꯉꯣꯟꯗꯒꯤ ꯄꯨꯒꯦꯔꯥ ꯂꯥꯛꯀꯦꯔ
ꯑꯗꯨꯅꯤ ꯄꯨꯋꯦꯔ ꯂꯥꯛꯀꯦꯔꯥ ꯑꯗꯨꯗꯒꯤ ꯃꯣꯏꯅ ꯉꯝꯅꯕ ꯑꯗꯨꯝ ꯃꯣꯏ ꯃꯣꯏꯅ ꯁꯦꯠꯅꯤꯡꯕ ꯂꯩꯕꯁꯨ ꯁꯦꯠꯇꯦ ꯌꯦꯡꯉꯣꯅꯦ ꯑꯩꯅ ꯏꯃꯥ ꯑꯗꯨ ꯄꯥꯝꯃꯤ ꯂꯩꯕꯤꯌꯣ ꯍꯥꯏꯕꯗ ꯑꯗꯨꯝ ꯂꯨꯉꯝꯅꯕ ꯂꯩꯕꯤꯗꯣꯏꯅꯦꯕ ꯑꯗꯣ ꯃꯥꯒꯤ ꯑꯣꯏꯅꯗꯤ ꯀꯩꯇ ꯂꯩꯔꯣꯏꯗꯣꯏꯅꯦꯕ ꯁꯨꯝ ꯑꯩꯈꯣꯏ ꯀꯩꯊꯦꯜ ꯊꯦꯜꯂꯒ ꯆꯠꯄꯁꯦꯀꯣ ꯐꯨ ꯐꯤꯔꯣꯟ ꯌꯣꯜꯂꯝꯕꯁꯦ ꯑꯩ ꯁꯤ ꯄꯥꯝꯃꯦ ꯑꯩ ꯁꯤ ꯂꯩꯕꯤꯌꯣ ꯍꯥꯏꯕꯁꯤꯗꯅꯦ ꯂꯩꯕꯤꯗꯣꯏꯅꯦ ꯑꯗꯨꯒ ꯃꯥꯒꯤꯅ ꯑꯃꯠꯇ ꯂꯩꯔꯛꯇꯦꯕ ꯑꯗꯨꯗꯣ ꯑꯩꯈꯣꯏꯁꯨ ꯈꯪꯉꯦꯕ ꯏꯃꯥ ꯅꯪꯒꯤꯁꯨ ꯂꯩꯌꯣꯅ ꯍꯥꯏ ꯍꯥꯏꯕ ꯌꯥꯏꯕ ꯑꯗꯨ ꯏꯃꯥꯗꯣ ꯄꯩꯁꯥ ꯌꯥꯎꯔꯝꯃꯣꯏꯗꯕꯗꯣ ꯑꯗꯨꯗꯒꯤ ꯑꯗꯨꯃꯥꯏꯅ ꯈꯪꯖꯤꯜꯂꯒ ꯈꯪꯗꯦꯗꯤ ꯏꯁꯥꯗ ꯑꯣꯏꯅ ꯌꯥꯝꯅ ꯅꯨꯡꯉꯥꯏꯖꯗꯕꯗꯣ ꯑꯩꯗꯣ ꯀꯩꯗꯧꯕꯒꯤ ꯍꯥꯏꯔꯝꯃꯤꯅꯣ ꯑꯗꯨꯒꯤꯨꯠꯇꯣ ꯀꯩꯗꯧꯕꯩ ꯂꯩꯌꯣ ꯍꯥꯏꯔꯝꯃꯤꯅꯣꯅ ꯈꯜꯂꯛꯄꯒ ꯌꯥꯎꯋꯦꯕ
ꯃꯥꯅꯦ ꯁꯦꯠꯅꯤꯡꯕ ꯀꯌꯥ ꯆꯥꯅꯤꯡꯕ ꯀꯌꯥ ꯆꯥꯗꯒꯩ ꯁꯦꯠ ꯑ ꯑꯩꯈꯣꯏꯒꯤꯅꯦꯅ ꯈꯜꯂꯒ
ꯃꯥꯅꯤ ꯁꯤꯅꯤ ꯃꯤꯅꯦ ꯏꯃꯥ ꯏꯃꯥ ꯍꯥꯏꯁꯤ ꯏꯃꯥꯗꯤ ꯑꯩꯈꯣꯏꯒꯤ ꯃꯤꯠꯅ ꯎꯕ ꯑꯍꯥꯟꯕ ꯏꯁꯣꯔꯅꯤ ꯇꯧꯕꯗꯣ ꯃꯥꯂꯦꯝꯅꯤ ꯃꯥꯅ ꯀꯔꯤ ꯃꯥꯂꯦꯝ ꯄ꯭ꯔꯤꯊꯤꯅ ꯂꯨꯝꯕꯔꯥ ꯀꯂꯦꯟ ꯏꯃꯥꯅ ꯃꯔꯨꯝꯅꯤ ꯀꯣꯔꯧ ꯅꯅꯨꯡꯗꯣꯟꯅ ꯋꯥꯡꯕꯔꯥ ꯄꯟꯊꯧ ꯏꯄꯥꯅ ꯃꯋꯥꯡꯉ ꯍꯥꯏꯗꯨꯅꯤ ꯏꯃꯥ ꯏꯄꯥꯗ ꯍꯦꯟꯕ
ꯃꯥꯥꯟ ꯄꯨꯟꯁꯤꯗ ꯃꯤꯑꯣꯏ ꯀꯌꯥ ꯂꯥꯛ ꯆꯠꯅꯨ ꯃꯤꯑꯣꯏ ꯀꯌꯥ ꯆꯠꯈꯤꯁꯅꯨ ꯂꯥꯛꯏꯕ ꯆ ꯈꯤꯕ ꯊꯦꯡꯅꯔꯤꯕ ꯃꯌꯥꯝꯗꯣ ꯑꯩꯕꯨ ꯄꯣꯛꯄꯤꯔꯤꯕ ꯏꯃꯥ ꯏ ꯅꯨꯄꯥꯁꯤꯗꯒꯤ ꯍꯦꯟꯦꯟꯕ ꯑꯃꯠꯇ ꯌꯥꯎ
ꯁꯔꯤ ꯑꯥꯏꯦ ꯑꯩꯒꯅꯦ ꯅꯨꯡꯁꯤꯅꯖꯔꯤꯕ ꯃꯤꯁꯛꯇꯣ ꯑꯗꯨꯗꯨꯅ ꯍꯣꯏ ꯑꯩꯒꯤꯗꯃꯛꯇ ꯊꯋꯥꯏ ꯊꯥꯗꯣꯛꯄꯤꯕ ꯉꯝꯃꯛ ꯐꯗꯤꯌꯥ ꯑꯗꯨꯕꯨ ꯀꯔꯤꯒꯨꯝꯕ ꯑꯩꯅ ꯑꯋꯥꯕ ꯅꯠꯇ꯭ꯔꯒꯅ ꯀꯔꯤꯒꯨꯝꯕ ꯑꯩꯅ ꯅꯨꯡꯉꯥꯏꯕ ꯃꯤꯀꯨꯞꯇ ꯈꯨꯗꯤꯡꯃꯛꯇ ꯁꯔꯨꯛ ꯌꯥꯒꯗꯕꯅꯤ ꯑꯩꯒꯤ ꯏꯃꯥ ꯑꯩꯒꯤ ꯏꯄꯥꯅꯦ ꯑꯩꯅ ꯀꯔꯤꯒꯨꯝꯕ ꯁꯤꯕ ꯌꯥꯕ ꯊꯧꯗꯣꯛ ꯑꯃꯗ ꯃꯥꯅ ꯃꯥꯡ ꯊꯥꯔꯒ ꯃꯥ ꯍꯥꯟꯅ ꯁꯤꯒꯦꯅ ꯆꯣꯡꯊꯣꯔꯛꯀꯗꯕ ꯃꯤꯖꯨ ꯏꯃꯥ ꯏꯄꯥ ꯅꯠꯇꯅ ꯂꯩ ꯇꯥꯏꯕꯪꯗ
ꯏꯃꯥ ꯏꯄꯥ ꯅꯠꯇꯅ ꯂꯩꯇꯦ ꯃꯆꯥ ꯑꯩꯈꯣꯏꯒꯤꯗꯤ ꯑꯗꯨꯒ ꯃꯃꯥ ꯃꯄꯥꯝ ꯍꯣꯏꯒꯤꯁꯨ ꯃꯆꯥ ꯅꯠꯇꯅ ꯂꯩꯇꯦ ꯑꯗꯨꯅ ꯑ ꯃ ꯑꯔꯁꯨ ꯅꯔꯖꯨ ꯑꯋꯥ ꯑꯅꯥ ꯃꯌꯥꯝ ꯈꯪꯕꯦ ꯏꯆꯥꯁꯤꯡꯒꯤꯗꯃꯛꯇꯗꯤ ꯁꯤꯑꯥꯅ ꯆꯣꯡꯊꯣꯛꯇꯅ ꯍꯣꯠꯅꯔꯤꯁꯦ ꯁꯤꯗꯩꯁꯤꯗ ꯑꯩꯈꯣꯏꯅ ꯑꯃꯨꯛ ꯍꯣꯠꯅꯅꯤꯡꯗ꯭ꯔꯤꯅꯦꯗꯣ
ꯃꯥꯅꯤꯇꯃꯦ ꯃꯣꯏꯅ ꯋꯥꯔꯀꯥꯟꯗ ꯃꯣꯏꯅ ꯑꯍꯟ ꯑꯣꯏꯔꯀꯥꯟꯗ ꯑ ꯑꯩꯒꯤ ꯏꯆꯥꯁꯤꯅ ꯎꯝ ꯑꯩ ꯃꯇꯦꯡ ꯄꯥꯡꯕꯤꯔꯛꯈꯤꯗꯣꯏꯅꯤꯀꯣꯅ ꯈꯟꯖꯔꯒ ꯇꯧꯔꯤꯅꯦꯕ ꯑꯗꯨꯒ ꯍꯧꯖꯤꯛ ꯃꯇꯝꯁꯤꯗꯅ ꯍꯟꯟꯅꯨꯔꯛꯑꯀꯥꯟꯗ ꯃꯃꯥ ꯃꯄꯥꯁꯤꯡꯗꯣ ꯑꯃꯨꯛ ꯏꯟꯊꯣꯛ ꯥꯛꯄꯤꯔꯒ ꯊꯝꯕꯤꯔꯅꯦꯕ ꯇꯣꯉꯥꯟ ꯆꯥꯟꯅꯔꯒ ꯃꯥꯒꯤ ꯅꯨꯄꯤꯗꯨꯒꯗ ꯂꯩꯃꯤꯟꯅꯒꯤꯗꯅ ꯈꯣꯠꯇꯅ ꯑꯁ ꯈꯪꯗꯦ ꯌꯥꯝꯅ ꯌꯦꯡꯕꯗ ꯏꯁꯥꯗ ꯃꯤꯒꯤ ꯇꯧ ꯇꯧꯕꯗꯨꯣ ꯊꯃꯣꯏꯁꯤꯗ ꯌꯥꯝꯅ ꯅꯨꯡꯉꯥꯏꯖꯗꯕꯗꯨꯣ ꯍꯦꯛ ꯃꯆꯥ ꯃꯆꯥꯗꯨꯣ ꯄꯣꯛꯂꯛ ꯊꯣꯛꯛꯄ ꯃꯇꯝꯗꯒꯤ ꯃꯃꯥꯗꯨꯅ ꯑꯩꯒꯤ ꯏꯆꯥꯅꯤꯀꯣꯟꯅ ꯃꯇꯝ ꯄꯥꯛꯁꯤꯗ ꯄꯝꯗꯅ ꯆꯥꯛ ꯏꯟꯕꯤꯗꯅ ꯑꯗꯨꯗꯒꯤ ꯃꯈꯨꯠ ꯁꯝꯗꯅ ꯍꯩꯅꯥ ꯆꯠꯄ ꯇꯝꯕꯤꯗꯅ ꯇꯧꯔꯛꯏꯅꯦꯕ ꯅꯨꯡꯁꯤꯅ ꯋꯥꯅ ꯊꯕꯛ ꯁꯨꯔꯒ ꯃꯍꯩ ꯇꯝꯜꯂꯒ ꯑꯗꯨꯒ ꯃꯆꯥꯗꯨꯅ ꯃꯤ ꯑꯣꯏꯔꯒ ꯅꯨꯡꯉꯥꯏꯔꯛꯈꯤꯅꯤꯀꯣ ꯆꯥꯗꯨꯅ ꯃꯥꯥꯗꯣ ꯑꯃꯨꯛ ꯄꯔꯅꯤꯀꯣ ꯃꯥꯅ ꯃꯆꯥ ꯄꯔꯝꯕꯗꯨꯣꯅ ꯈꯟꯗꯅ ꯃꯥꯒꯤ ꯇꯧꯖꯔꯛꯏꯅꯦ ꯑꯗꯨꯒ ꯋꯥꯔꯥꯎꯅ ꯇꯩꯅꯕ ꯂꯥꯛꯄꯗ ꯅꯤꯡꯕ ꯀꯥꯏꯔꯝꯒꯗꯕ
ꯎ ꯃꯥ ꯑꯍꯟꯁꯦ ꯀꯩꯅꯣ ꯀꯔꯣ ꯇꯧꯔꯀꯥꯟꯗ ꯑꯉꯥꯡ ꯑꯣꯜꯂꯦ ꯑꯗꯣ ꯑꯗꯨꯅꯕꯨ ꯄꯥꯎꯔꯧꯗ ꯍꯪꯉꯤꯅꯦ ꯄꯤꯀꯥꯟꯗ ꯃꯈꯣꯡ ꯃꯔꯤ ꯄꯥꯟꯕ ꯆꯥꯎꯔꯛꯑꯀꯥꯟꯗ ꯃꯈꯣꯡ ꯑꯅꯤ ꯄꯥꯟꯕ ꯑꯗꯨꯒ ꯍꯟꯗꯨꯔꯀꯥꯟꯗ ꯃꯈꯣꯡ ꯑꯍꯨꯝ ꯄꯥꯟꯕ ꯀꯩꯅꯣꯅ ꯅꯪ ꯈꯪꯕ꯭ꯔꯥ ꯀꯩꯅꯣ ꯍꯥꯏꯔꯛꯑꯣ
ꯇꯥꯏꯕꯪꯒꯤ ꯑꯩꯈꯣꯏꯒꯤꯀꯣꯗꯒꯤ ꯑꯗꯨꯅꯦ ꯈ꯭ꯋꯥꯏꯗꯒꯤ ꯐꯖꯕ ꯄꯥꯎꯗꯣ
ꯃꯥꯅꯦ ꯆꯨꯝꯗ꯭ꯔꯣ ꯄꯤꯛꯀꯥꯟꯗꯗꯤ ꯃꯈꯣꯡ ꯃꯔꯤ ꯄꯥꯜꯂꯦ ꯁꯟ ꯁꯥꯔꯒ ꯆꯠꯇꯣꯏꯅꯤ ꯈꯔ ꯆꯥꯎꯈꯠꯂꯛꯑꯒ ꯑꯃꯨꯛ ꯏꯈꯣꯡ ꯑꯅꯤꯁꯦ ꯑꯃꯨꯛ ꯊꯥꯡꯉꯒ ꯆꯠꯇꯣꯏꯅꯦꯕ ꯑꯗꯨꯒ ꯈꯔ ꯂꯩꯔꯒꯅ ꯑꯃꯨꯛ ꯌꯦꯡꯉꯨ ꯑ ꯑꯍꯜ ꯃꯇꯝ ꯑꯣꯏꯔꯕꯅꯤꯅ ꯆꯩꯁꯨ ꯄꯥꯏꯔ ꯆꯠꯇꯣꯏ ꯃꯤꯒꯤ ꯄ꯭ꯔꯃꯥꯟꯗꯒ ꯍꯥꯏꯅꯩꯗꯣ ꯀꯩꯅꯣ ꯇꯧꯔꯦꯒ ꯑꯥ ꯃꯥꯒꯤ ꯃꯤꯠꯁꯦ ꯃꯥꯡꯒꯣꯟꯖꯦ ꯀꯥꯕ ꯉꯝꯗꯕ ꯃꯥꯡꯒꯣꯟꯖꯦ ꯀꯩꯅꯣ ꯑꯣꯏꯅ ꯎꯔꯛꯑꯦ ꯆꯤꯡ ꯑꯣꯏꯅ ꯎꯔꯛꯑꯦ
ꯇ ꯍ
ꯃꯤꯁꯅꯥ ꯊꯝꯕꯥꯜꯖꯦ ꯂꯩꯆꯤꯟꯗꯧꯅ ꯊꯥꯔꯛꯑꯦ ꯀꯥꯏꯅ ꯌꯥꯝ ꯅꯨꯡꯁꯤꯗ꯭ꯔꯣ ꯑꯍꯟ ꯑꯣꯏꯔꯛꯄꯒꯤ ꯃꯁꯛꯁꯦ ꯊꯥꯕꯗ ꯍꯣꯏ ꯑꯗꯨ ꯑꯒꯨ ꯊꯦꯡꯁꯨ ꯊꯦꯡꯉꯦ ꯅꯪꯁꯨ ꯇꯨꯝꯅꯕ ꯇꯧꯔꯣ ꯑꯩꯁꯨ ꯇꯨꯝꯃꯒꯦ
ꯍꯣꯏ ꯍꯣꯏ ꯊꯝꯃꯦ ꯊꯝꯃꯦ ꯑꯥ ꯃꯪ ꯍꯥꯏꯔꯁꯤ